ꯍꯜꯂꯣ ꯇꯥꯗꯕ꯭ꯔꯣ
ꯇꯥꯏ ꯇꯥꯏ ꯇꯥꯏ ꯍꯩ ꯅꯨꯡꯉꯥꯏꯔꯤꯕ꯭ꯔꯣ ꯅꯪꯕꯨ ꯆꯥꯛ ꯑꯁ ꯆꯥꯗ꯭ꯔꯤꯌꯦꯗꯥ ꯍꯧꯖꯤꯛ ꯊꯣꯡꯉꯤꯑꯦ
ꯀꯔꯤ ꯏꯟꯁꯥꯡ ꯊꯣꯡꯔꯤꯅꯣ
ꯑꯁ ꯅꯪ ꯑꯃꯨꯛ ꯍꯥꯏꯔꯅꯤ
ꯑꯦ ꯅꯆꯦꯟ ꯊꯤꯕꯅꯤꯗ ꯅꯨꯡꯇꯤꯒꯤꯗꯤ ꯌꯦꯟ
ꯑꯁ ꯑꯩ ꯑꯣ ꯍꯣ ꯍꯣꯏ
ꯗꯩꯅꯥ ꯗꯩꯅꯥꯗ ꯍꯤꯡꯍꯟꯅꯤꯡꯉꯥꯏ ꯃꯉꯣꯟꯗ ꯇꯧꯔ
ꯅꯪꯒꯤ ꯌꯦꯟꯖꯥꯡ ꯌꯦꯡꯍꯟꯅꯣꯅ ꯌꯦꯡꯅꯤꯡꯗꯦ ꯅꯪ ꯌꯦꯡꯅꯤꯡꯗꯦ ꯅꯍꯥꯟꯒꯤꯁꯨ ꯊꯥꯕ ꯌꯥꯏꯅ
ꯍꯩꯁ ꯅꯍꯥꯟꯒꯤꯁꯨ ꯊꯥ ꯑꯗꯨꯏꯅꯦ ꯍꯩꯁ ꯌꯦꯟꯅꯤꯅꯦ ꯉꯁꯤꯁꯨ
ꯑꯗꯨ ꯅꯣꯏ ꯌꯦꯟ ꯃꯥꯜꯂꯝꯒꯅꯤ ꯌꯥꯝ ꯆꯥꯔꯦ
ꯅꯪꯗꯤ
ꯍꯥꯏꯕ ꯍꯥꯏꯇꯦꯗ ꯑꯗꯨ ꯀꯔꯤ ꯍꯥꯏꯔꯤꯅꯣ
ꯑꯦ
ꯕꯅꯅꯥ ꯁꯇꯦꯝ
ꯍꯣꯏꯅꯦ ꯍꯣꯏꯅꯦ ꯂꯐꯨ
ꯂꯐꯨ ꯂꯐꯨ
ꯂꯐꯨ ꯑ ꯂꯐꯨꯗꯤ ꯑ ꯂꯐꯣꯏꯒꯤ ꯂꯥꯏꯗꯨꯅꯤꯗꯅ
ꯃꯥꯅꯦ ꯂꯩ ꯂꯥꯏ ꯂꯩ ꯑꯦ ꯀꯩꯗꯧꯔꯤꯅꯣ
ꯍꯧꯖꯤꯛꯇꯤ ꯀꯦꯝꯇ ꯇꯥꯎꯗꯦꯗ ꯑꯗꯨꯝ ꯆꯆꯥ ꯆꯥꯆꯥ꯭ꯔ ꯇꯣꯔꯒ ꯑꯗꯨꯝ ꯐꯥꯝꯔꯒ ꯂꯩꯌꯦ
ꯕꯣꯜ ꯌꯦꯡꯒꯗ꯭ꯔꯣ ꯅꯪꯕꯨ
ꯅꯣꯏꯗꯤ ꯊꯦꯡꯉꯦꯅ
ꯕꯣꯜ ꯌꯦꯉꯗ꯭ꯔꯣ
ꯌꯦꯡꯒꯅꯤꯌꯦ ꯅꯣꯏꯒ ꯌꯦꯡꯅꯤꯡꯉꯥꯏꯒꯤ ꯑꯩ ꯉꯥꯏꯔꯒ ꯂꯩꯌꯦ ꯄꯟꯈꯣꯏꯒꯤ ꯃꯌꯨꯝꯗ
ꯍꯣꯔꯦꯟ ꯂꯥꯛꯔꯒ
ꯍꯣꯟꯒꯤ ꯈꯣꯟꯖꯦꯜ ꯑꯃꯔꯛ ꯇꯥꯒꯦ
ꯀꯔꯤ
ꯈꯣꯟꯒꯤ ꯈꯣꯟꯖꯦꯜ ꯑꯃꯔꯛ ꯇꯥꯒꯦ
ꯍꯣꯔꯦꯟ ꯕꯣꯏꯁ ꯀꯣꯜ ꯇꯧꯔꯛꯀꯦ
ꯅꯪ ꯑꯩꯒꯤ ꯌꯦꯟꯁꯥꯡ ꯊꯥꯖꯗꯕꯗꯣ ꯆꯥꯅꯤꯡꯉꯥꯏ ꯂꯥꯎ ꯃꯣꯏꯒ ꯀꯧꯔꯒ
ꯆꯥꯅꯤꯡꯗꯦꯗ ꯑꯩꯗꯤ ꯌꯦꯟ
ꯑꯁ ꯌꯦꯟꯅ ꯈ꯭ꯋꯥꯏꯗꯒꯤ ꯍꯥꯎꯕꯅꯦ
ꯑꯩꯗꯤ ꯂꯣꯀꯦꯜ ꯈꯛꯇꯅꯦ
ꯍꯩꯁ ꯑꯗꯨꯒꯤꯔ ꯅꯪ ꯆꯤꯟ ꯀꯟꯕꯗꯨ
ꯍꯣꯏ ꯑꯗꯨꯒꯤꯅꯦ ꯑꯩ ꯌꯥꯝ ꯀꯥꯟꯕꯅꯦ ꯆꯤꯡꯒꯤ ꯂꯩꯁꯥ ꯄꯤꯗꯤ ꯀꯥꯟꯒꯗꯕꯅꯦ ꯀꯩꯅꯣ ꯆꯤꯡꯒꯤ ꯂꯩꯁꯦꯕꯤ ꯑꯣꯏꯔꯒ ꯀꯥꯟꯗ꯭ꯔ ꯗꯤ ꯀꯃꯥꯏ ꯇꯧꯅꯤ
ꯅꯁꯤꯟ ꯌꯥꯝ ꯀꯟꯕꯗꯨ ꯍꯥꯏꯕꯅꯦ ꯑꯦꯍꯦ
ꯆꯤꯟ ꯀꯥꯟꯗꯦ ꯀꯥꯏꯩꯅꯣ
ꯅꯁꯥ ꯌꯥꯝ ꯀꯟꯕꯗꯣ ꯑꯩ ꯍꯥꯏꯕ ꯅꯠꯇꯤꯌꯦ
ꯆꯤꯟꯅꯤꯀꯥꯟꯗꯨꯗ ꯅꯪꯅ ꯀꯟꯍꯟꯕꯅꯦ ꯑꯩꯕꯨ
ꯑꯤꯁ
ꯀꯔꯤ ꯀꯔꯤ ꯇꯧꯔꯤꯏꯅꯣ ꯉꯁꯤꯗꯤ
ꯉꯁꯤ ꯑꯁ ꯃꯄꯥꯟ ꯆꯠꯇꯦꯗ ꯑꯗꯨꯝ ꯌꯨꯝꯗ ꯑꯗꯨꯝ ꯂꯩꯌꯦ
ꯑꯣꯝ
ꯇꯨꯝꯃꯦ
ꯕꯜꯣ ꯌꯦꯡꯗꯣꯏꯔꯣ
ꯌꯦꯡꯒꯅꯤ ꯏꯌꯥꯝꯕ ꯁꯥꯟꯅꯕꯗꯨꯕꯨ
ꯌꯦꯡꯉꯣ ꯌꯦꯡꯉꯣ ꯐ ꯆꯥꯅ ꯌꯦꯡꯉꯣ ꯌꯥꯝꯅꯤꯉꯥꯏ ꯌꯦꯡꯉꯨꯀꯣ ꯌꯦꯡꯒꯅꯤ ꯀꯩꯅꯣ ꯂꯥꯛꯀꯅꯤ ꯍꯥꯏꯔꯒ ꯌꯦꯡꯃꯤꯟꯅꯔꯁꯦꯀꯣ
ꯍꯣꯏꯅꯦ ꯍꯣꯏꯅꯦ ꯖꯔꯁꯤ ꯍꯥꯞꯄꯒ ꯂꯥꯛꯑꯣꯀꯣ ꯑꯗꯨꯅꯠꯇ꯭ꯔ ꯔꯁꯤ ꯌꯥꯎꯗꯗꯤ ꯑꯗ ꯁꯤ ꯌꯥꯎꯗ꯭ꯔꯗꯤ ꯑꯩꯈꯣꯏꯗꯤ ꯆꯪꯍꯟꯗꯕꯅꯦ
ꯑꯗꯨꯗꯤ ꯌꯥꯎꯗ꯭ꯔꯦ ꯑꯗꯨꯗꯤ ꯂꯥꯛꯑꯔꯣꯏ
ꯍꯅꯦ ꯑ ꯐꯦꯟꯁ ꯑꯃ ꯑꯣꯏꯔꯒ ꯅꯪ ꯄꯩꯁꯥ ꯌꯥꯝ ꯇꯥꯜꯂꯒ
ꯄꯥꯝꯃꯨꯏ ꯑꯗꯨꯒꯨꯝꯕ ꯑꯩ ꯂꯤꯠꯅꯤꯡꯗꯦ ꯑꯗꯨꯒꯨꯝꯕꯗꯤ
ꯎ
ꯍꯥꯏꯗꯤ ꯃꯤ ꯌꯥꯝ ꯂꯤꯠꯄꯗꯣ ꯂꯦꯛꯅꯤꯡꯗꯦ
ꯑ ꯏꯔꯒꯦ ꯌꯥꯝ ꯂꯤꯠꯇꯕ ꯖꯔꯁꯤꯁꯨ ꯌꯥ ꯌꯥꯎꯕꯅꯦ
ꯌꯥꯎꯅꯦ ꯑꯗꯨꯗꯤ
ꯑꯁ ꯑꯩꯒꯤ ꯏꯟꯁꯥꯡ ꯍꯧꯃꯟꯕꯒꯤ ꯀꯣ
ꯋꯥꯏꯠꯀ ꯕ꯭ꯂꯨꯒꯗ ꯂꯦꯜꯂꯒꯦ ꯈꯣꯡꯒ꯭ꯔꯥꯎ ꯐꯣꯔꯦꯠ ꯕ꯭ꯂꯨ ꯈꯣꯡꯒ꯭ꯔꯥ ꯋꯥꯏꯠ ꯁꯦꯂꯤ
ꯍꯅꯦ ꯑꯗꯨꯒ ꯅꯃꯥꯏꯗ ꯑꯔꯖꯦꯟꯇꯤꯅꯥꯒꯤ
ꯍꯣꯏ ꯐꯦꯕ꯭ꯔꯤꯛꯁ ꯍꯣꯏ ꯐꯦꯕ꯭ꯔꯤꯛꯁꯇ ꯊꯥꯔꯒ ꯂꯥꯛꯀꯦ ꯑꯩꯗꯤ ꯁꯝꯅ ꯇꯥꯔꯨꯔꯅꯤꯗ
ꯍꯥꯥ
ꯁꯝꯗ ꯁꯝꯗ ꯑꯣꯏꯅ ꯃꯥꯏꯗꯗꯤ ꯇꯥꯎꯔꯔꯣꯏꯕ
ꯑꯥꯔꯖꯦꯟꯇꯤꯅꯥ ꯒꯣꯜ ꯀꯤꯞꯄꯔꯅ ꯂꯩꯕꯗꯣ
ꯍꯣꯏ ꯍꯣꯏ ꯍꯣꯏ ꯇꯥꯎꯗꯣꯏꯅꯦ ꯁꯨꯃꯥꯏꯅ ꯀꯣ
ꯎ
ꯅꯣꯏꯁꯨ ꯇꯥꯎꯑꯣꯅ ꯑꯩ ꯄꯨꯔꯛꯑꯒꯦ ꯐꯦꯕ꯭ꯔꯤꯛꯁ
ꯍꯣꯏꯅꯦ ꯍꯣꯏꯅꯦ ꯇꯧꯔꯗꯤ ꯂꯣꯏꯔꯦ ꯀꯩꯅꯣ ꯇ ꯅꯅ ꯂꯥꯎ ꯀꯧꯕ
ꯍꯣꯏ ꯂꯥꯛꯀꯦ
ꯑꯦ ꯅꯪ ꯆꯠꯄ ꯍꯥꯏꯕ꯭ꯔꯣ ꯍꯧꯖꯤꯛ ꯅꯪꯒꯤ ꯌꯨꯝꯗꯤ ꯂꯥꯞꯄꯅꯤꯅ ꯕꯖꯥꯔ ꯑ
ꯈꯣꯟ ꯈꯣꯏꯗꯅꯤ ꯍꯥꯏꯔꯒ ꯑꯁ
ꯍꯍꯠ
ꯋꯥꯣꯏ ꯌꯥꯝ ꯉꯥꯡꯍꯜꯂꯦꯀꯣ ꯅꯪꯁꯦ
ꯑꯩ ꯁꯤ ꯅꯩꯀꯥꯂꯣꯡ ꯕꯖꯥꯔ ꯑꯃꯨꯛ ꯉꯁꯥꯏꯒꯨꯝꯕꯗ ꯑꯩ ꯃꯣꯏꯗ ꯆꯪꯕꯅꯦ ꯑꯝ
ꯀꯔꯤꯅꯣ ꯑꯗꯨꯗꯤ
ꯅꯪ ꯂꯥꯏ ꯇꯕ ꯑꯗꯨ
ꯏꯍꯦ ꯅꯪ ꯈꯪꯅꯕ ꯃꯥꯜꯂꯦ ꯈꯣꯟ ꯈꯣꯏꯗ ꯍꯣꯔꯦꯟ ꯍꯥꯡꯉꯛꯀꯣ ꯀꯣꯜ ꯇꯧꯔꯛꯀ ꯋꯥꯟꯗ ꯅꯝꯕꯔ ꯂꯥꯛꯑꯦꯒꯅ ꯑꯩꯗꯤ ꯅꯪꯒꯤ ꯅꯝꯕꯔ ꯂꯥꯏꯇꯦ ꯑꯗꯨ ꯑꯩꯁꯨ ꯂꯥꯏꯇꯦꯗꯅ
ꯑꯩ ꯅꯝꯕꯔ ꯂꯩꯒꯦ ꯅꯪ ꯋꯥꯁꯦ ꯄꯥꯏꯕꯗ ꯑꯗꯨꯗꯣ ꯅꯪꯒꯤ ꯅꯝꯕꯔ ꯅꯠꯇ꯭ꯔꯣ
ꯅꯝꯕꯝꯕꯔ ꯑꯦ ꯅꯝꯕꯔ ꯅ ꯀꯣꯂꯤꯤꯡ ꯅꯝꯕꯔ ꯅꯠꯇꯦ
ꯑꯁ ꯑꯗꯨ ꯑꯣꯏꯔꯁꯨ ꯅꯪꯒꯤ ꯅꯝꯕꯔ ꯅꯠꯇ꯭ꯔꯣ ꯃꯣꯏꯒꯤꯗꯤ ꯌꯥꯎꯋꯦ
ꯑꯗꯨ ꯀꯣꯜ ꯇꯧꯔꯛꯑꯣ ꯑꯗꯨꯗ ꯆꯥꯎꯔꯁꯦ
ꯑ ꯊꯖꯦ ꯃꯣꯏ ꯃꯣꯏꯗꯤ ꯀꯩꯅꯣ ꯇꯧꯕꯈꯦ ꯁꯨꯀ꯭ꯔꯤꯗ ꯀꯩꯅꯣ ꯊꯣꯡꯕ ꯆꯥꯕꯅꯦ ꯑꯗꯨ ꯅꯪꯅ
ꯍꯣꯏ ꯁꯧꯒꯔꯤ ꯈꯛꯇ ꯆꯥꯔꯒ ꯂꯩ ꯃꯣꯏꯁꯦ
ꯅꯪꯅ ꯀꯩ ꯍꯥꯏꯗꯔ
ꯁꯧꯒ꯭ꯔꯤ ꯅꯠꯇꯦꯍꯦ ꯑꯗꯨꯒꯤ ꯑꯗꯨꯅꯦ ꯂꯞ
ꯅꯪꯅ ꯅꯠꯇꯦ ꯅꯪꯅ ꯂꯐꯨꯒꯤ ꯆꯥꯏ ꯑꯗꯣ ꯅꯪꯅꯤꯌꯝ ꯁꯤꯌꯦꯅꯦ
ꯑꯗꯨꯃꯥꯏꯅ ꯇꯧꯅꯕ꯭ꯔꯣ ꯅꯪ
ꯇꯋꯦ ꯇꯋꯦ
ꯆꯍꯤ ꯆꯥꯅꯤꯆꯤꯟ ꯊꯤꯅꯅꯕ ꯑꯉꯥꯡꯁ
ꯑꯩꯗꯤ ꯀꯜꯂꯨꯅꯦ
ꯅꯪꯅ ꯀꯔꯤ
ꯉꯔꯥꯡꯒꯤ ꯕꯜ ꯌꯦꯡꯕ ꯅꯨꯡꯉꯥꯏꯕ꯭ꯔꯅꯦ
ꯅꯨꯡꯉꯥꯏꯅꯦ ꯌꯥꯝ ꯅꯨꯡꯉꯥꯏꯌꯦ ꯀꯩꯒꯤꯅꯣ ꯅꯪ ꯂꯥꯛꯇꯣꯏꯕꯗꯣ
ꯀꯔꯤꯅꯣ ꯑꯩ ꯂꯥꯛꯀꯅꯤ ꯍꯥꯏꯕ꯭ꯔꯅꯦ
ꯍ
ꯐꯥꯏꯅꯦꯜꯗꯒꯤ ꯂꯥꯛꯀꯅꯤ
ꯑ
ꯑꯁ ꯂꯥꯛꯀꯦꯗꯤ ꯇꯧꯔꯣꯏ ꯑꯗꯨꯒ ꯂꯥꯛꯔꯒ ꯑꯃꯨꯛꯀ ꯍꯥꯟꯕꯗ ꯇꯥꯟꯦ ꯑꯗꯨꯕꯅꯤꯗ
ꯀꯔꯤ
ꯀꯔꯤꯅꯣ
ꯀꯔꯤ ꯍꯥꯏꯕꯅꯣ ꯍꯧꯖꯤꯛꯀꯤꯗ
ꯑꯗꯨꯒ ꯑꯗꯨꯗ ꯑꯃꯨꯛ ꯌꯦꯡꯒ ꯑꯃꯨꯛ ꯀꯟ ꯍꯜꯂꯥꯛꯄꯗꯣ ꯇꯜꯂꯦꯕ ꯑꯗꯨꯒꯤꯅꯦ
ꯂꯥꯛꯄ ꯍꯥꯏꯕꯗꯤ ꯅꯃꯥꯟꯅꯕꯤ ꯑꯣꯏ ꯃꯅꯥ ꯇꯨꯝꯕ ꯌꯥꯏꯗꯅ ꯑꯗꯨꯒ
ꯍꯣꯏ ꯑꯗꯨ ꯑꯗꯨꯝ ꯅꯣꯡꯉꯥꯜꯂꯀꯥꯟꯗ ꯑꯗꯨꯝ ꯍꯜꯂꯥꯛꯇꯣꯏꯅꯤꯗꯅ ꯑꯗꯨꯗ ꯃꯣꯏꯗ ꯍꯞꯇꯥ ꯑꯃ ꯑꯅꯤꯒꯨꯝꯕ ꯂꯩꯕꯗꯤ ꯇꯥꯜꯂꯤꯅꯣ
ꯑꯦ ꯀꯅꯅ ꯇ ꯑꯃ ꯃꯤ
ꯑꯩꯗꯤ ꯃꯤꯒꯤ ꯌꯨꯝ ꯂꯥꯏꯕꯁꯦ ꯑꯩꯗꯤ ꯇꯜꯂꯦ ꯑꯗꯨꯅꯤ
ꯗꯥꯏꯅꯥꯗ ꯍꯥꯡꯕ ꯃꯥꯗꯤ ꯁꯥꯎꯕꯅꯦ ꯅꯍꯥꯟꯅꯦ ꯑꯩ ꯍꯧꯣꯖꯤꯛꯇ ꯂꯩꯥꯏꯔꯒꯥꯟꯅꯦ ꯂꯥꯛꯑꯣ ꯂꯥꯛꯑꯣꯅꯦ ꯑꯩꯅ ꯁꯨꯡꯂꯥꯛ ꯂꯥꯛꯇꯕꯒꯤ ꯌꯨꯝ ꯐꯖꯕ ꯐꯖꯖ꯭ꯔ ꯀꯥꯟꯗ ꯑꯩꯒꯤ ꯌꯨꯝꯅꯦ ꯍꯥꯏꯔꯗꯤ ꯑꯩꯗꯤ ꯑꯗꯨꯝ ꯂꯥꯏꯕꯅ ꯅꯨꯡꯉꯥꯏ
ꯃꯄꯥꯟ ꯌꯥ ꯊꯣꯛꯣꯛꯅꯤꯡꯗꯦ
ꯑꯁ ꯑꯩꯒꯤ ꯌꯦꯟꯁꯥꯡ ꯈꯨꯊꯣꯡꯁꯦ ꯍꯧꯃꯟꯕꯒꯤ ꯂꯥꯏꯔꯤꯛ ꯇ꯭ꯔ‌ꯦꯗ ꯎꯝ
ꯅꯡꯁꯦ ꯑꯩꯅ ꯊꯥꯟꯗꯅ ꯑꯁꯨꯃꯥꯏꯅ ꯅꯥꯡꯕꯨ ꯀꯔꯤ ꯍꯥꯏꯁꯤꯔꯥ ꯌꯥꯝ ꯅꯊꯟꯗ ꯀꯔꯤ ꯍꯥꯏꯅꯣ ꯈꯪꯗꯦ
ꯀꯔꯤ
ꯅꯪꯗꯤ ꯅꯊꯥꯟꯗ ꯁꯨꯃꯥꯏꯅ ꯅꯪꯕꯨ ꯍꯥꯏꯌ‌ꯦ ꯍꯥꯏꯌꯦ ꯏꯟꯁꯥꯡ ꯊꯣꯡꯕ ꯍꯥꯏ ꯍꯦꯟꯅ ꯑꯊꯥꯇꯅ ꯑꯗꯨꯝ ꯉꯥꯡꯔꯒ ꯂꯩꯌꯦ ꯏꯀꯥꯏꯗ꯭ꯔꯣ
ꯑꯁ ꯀꯔꯤꯒꯤ ꯏꯀꯥꯏꯗ‌ꯣꯏꯅꯣ ꯅꯣꯏꯗ ꯅꯣꯏꯒꯤ ꯍꯥꯎ ꯅꯣꯏꯒꯤ ꯍꯥꯎꯗ꯭ꯔꯁꯨ ꯑꯩꯒꯤꯗꯤ ꯌꯥꯝ ꯍꯥꯎꯔꯤꯅꯦ
ꯄꯥꯔ‌ꯦꯅꯦ ꯑꯗꯨꯗꯤ
ꯀꯔꯤꯒꯤ
ꯅꯍꯥꯟ ꯆꯥꯛ ꯀꯥꯎꯕ ꯑꯩꯈꯣꯏ ꯑꯩꯈꯣꯏꯕꯨ ꯂꯥꯛꯔꯒꯦ ꯑꯗꯨꯗꯒꯤ
ꯅꯣꯏ ꯁꯥ ꯄꯨꯔꯥꯎꯀ‌ꯣ
ꯀꯔꯤꯅꯣ ꯆꯥꯛ ꯀꯥꯕ ꯆꯥꯛ ꯀꯥꯕ ꯃꯤꯅ ꯄꯨꯊꯣꯛ ꯄꯨꯊꯣꯛꯇ꯭ꯔꯦ ꯑꯩꯈꯣꯏꯅꯤꯡ ꯂꯥꯛꯄ ꯃꯤꯅ ꯄꯨꯔꯛꯑꯣ ꯍꯥꯏꯕ
ꯀꯔꯤꯅꯣ ꯅꯪ ꯅꯪꯁꯨ ꯀꯥꯎꯑꯣ ꯍꯥꯏꯕꯗꯣ
ꯅꯪꯅ ꯍꯥꯎꯋꯦ ꯍꯥꯎꯋꯦ ꯍꯥꯏ ꯍꯥꯏꯅꯒ ꯂꯩꯌ‌ꯦꯅ
ꯍꯣꯏ ꯍꯥꯎꯕꯒꯤꯅꯦ ꯑꯁꯦꯡꯕꯒꯤꯅꯦ
ꯊꯤ
ꯅ‌ꯣꯛꯀꯅ‌ꯣ
ꯅꯪ ꯀꯔꯤ ꯍꯥꯏꯁꯤꯔ ꯐꯣꯟꯅꯗꯤ ꯑꯗꯨꯝ ꯋꯥꯝꯃꯤ ꯌꯥꯝ ꯉꯥꯡꯉꯦ
ꯀꯔꯤ
ꯅꯪ ꯏꯀꯥꯏꯒꯅꯤ ꯍꯥꯏꯌꯦ ꯑꯩꯒꯤ ꯏꯃꯥꯟꯅꯕꯤꯅ ꯍꯥꯏꯕꯁꯦ
ꯍ‌‌ꯣꯏꯅꯦ
ꯑꯩꯕꯨ ꯎꯔꯗꯤ ꯏꯀꯥꯏꯒꯅꯤꯅ ꯃꯥꯅ ꯍꯥꯏꯌꯦ
ꯎꯗꯅꯕ ꯇꯧꯒꯗꯕꯅꯦ
ꯑꯗꯨꯗꯤ ꯑꯩꯕꯨꯜ ꯌꯦꯡꯕ ꯂꯥꯔꯗꯤ ꯅꯪ ꯌꯦꯡꯉꯔꯨꯀꯣ
ꯎꯝ ꯑꯗꯨꯗꯤ ꯅꯨꯡꯗꯥꯡ ꯑꯣꯏꯕꯗꯤꯟ
ꯍꯣꯏ ꯅꯪꯒꯤ ꯔꯨꯝꯗ ꯑꯣꯏꯅ ꯌꯦꯡꯈ꯭ꯔꯣ ꯉꯁꯤ ꯀꯣ
ꯎꯝ ꯎꯝ ꯍꯝ ꯅꯪ ꯂꯩꯕꯗꯨ
ꯍꯝ
ꯃ ꯅꯨꯕꯤ ꯑꯃ ꯃꯅꯥꯈ ꯅꯪ ꯂꯩꯕꯗꯣ
ꯇꯔꯦꯠ
ꯅꯪ ꯍꯧꯖꯤꯛ ꯂꯩꯕꯗꯨ
ꯍꯣꯏ ꯈꯪꯅ ꯄꯥꯕ ꯉꯝꯂꯅꯤ ꯉꯝꯂꯅꯤ ꯅꯪꯗꯤ ꯍꯧꯖꯤꯛꯀꯥꯟ ꯀꯔꯤ ꯀꯔꯤ ꯇꯥꯔꯒ ꯂꯥꯏꯔꯤꯅꯣ ꯂꯥꯏꯔꯤꯛꯀ ꯄꯥꯔꯒ ꯂꯩꯔꯕꯤꯗꯣ ꯂꯩꯕꯒꯦꯔ ꯀ꯭ꯔꯤ ꯇꯥꯎꯏꯅꯣ
ꯑꯌꯨꯛꯇꯒꯤ ꯑꯗꯨꯝ ꯂꯥꯏꯔꯤꯛ ꯄꯥꯔꯒ ꯂꯩꯕꯅꯤ
ꯌꯥꯝ ꯐꯥꯏꯅ
ꯍꯝ ꯍꯨꯝ
ꯑꯦꯛꯖꯥꯝꯒꯨꯝꯕ ꯀꯔꯔꯤ ꯀꯔ ꯊꯥꯕ꯭ꯔꯣ
ꯑꯩ ꯑꯦꯝ ꯑꯦꯜ ꯑꯦ ꯑꯦꯛꯖꯥꯝ ꯊꯥꯒꯦ ꯇꯧꯕꯅꯦ
ꯀꯔꯦ
ꯑꯦꯝ ꯑꯦꯜ ꯑꯦꯒꯤ ꯑꯦꯛꯖꯥꯝ
ꯃꯤꯅ ꯃꯤꯅ ꯑ ꯋꯥ ꯁ꯭ꯋꯁꯇ ꯉꯥꯡꯔꯀꯥꯟꯗ ꯀꯔꯤ ꯐꯒꯤ